ꯀꯃꯥꯏ ꯀꯃꯥꯏꯅ ꯇꯧꯔꯤꯒꯦ ꯍꯧꯖꯤꯛꯀꯥꯟꯁꯤꯕꯣ
ꯑꯣ ꯑꯩꯕꯨꯗꯤ ꯑꯗꯨꯝ ꯂꯩꯌꯦ ꯊꯣꯏꯗꯣꯛꯄ ꯀꯩꯁꯨ ꯀꯩꯅꯣ ꯇꯧꯗꯦꯌꯦ ꯑꯗꯨꯝ ꯑꯩꯒꯤ ꯇꯧꯐꯝ ꯊꯣꯛꯄ ꯉꯥꯏꯍꯥꯛ ꯐꯪꯉꯒ ꯋꯥꯛꯀꯤꯡ ꯆꯠꯄ ꯐꯪꯗ꯭ꯔꯒ ꯑꯗꯨꯝ ꯆꯠꯇ꯭ꯔꯕ ꯑꯗꯨꯃꯥꯏꯅ ꯇꯧꯔꯒ ꯂꯩꯌꯦ ꯑꯩꯒꯤ ꯆꯠꯐꯝ ꯊꯣꯛꯄ ꯉꯥꯏꯍꯥꯛ ꯆꯠꯂꯨꯔꯒ ꯍꯜꯂꯛꯑꯒ ꯑꯃꯨꯛ ꯊꯣꯏꯗꯣꯛꯄ ꯍꯦꯟꯗꯣꯛꯄꯁꯤꯗꯒꯤ ꯇꯧꯅꯤꯡꯉꯥꯏ ꯊꯣꯏꯅ ꯂꯩꯇꯦꯗ ꯍꯥꯏꯕꯗꯤ ꯍꯧꯖꯤꯛꯁꯦ ꯍꯔꯥꯎ ꯀꯨꯝꯍꯩ ꯑꯃ ꯑꯃ ꯑꯩ ꯏꯃꯥꯟꯅꯕ ꯀꯩꯀꯥ ꯄꯨꯟꯕ ꯌꯥꯕꯁꯨ ꯑꯃꯠꯇ ꯑꯣꯏꯗꯦꯕꯀꯣ ꯑꯗꯨꯅ ꯑꯗꯨꯝ ꯑꯩꯒꯤ ꯅꯣꯡꯃꯒꯤ ꯆꯠꯐꯝ ꯊꯣꯛꯄ ꯆꯠꯂꯒ ꯍꯜꯂꯛꯑꯒ ꯂꯩꯕꯁꯤ ꯁꯨꯃꯥꯏꯅ ꯂꯩꯌꯦ ꯑꯗꯣ ꯅꯪꯗꯤ ꯑꯗꯨꯝ ꯊꯕꯛꯄꯨꯗꯤ ꯌꯥꯝ ꯆꯤꯟꯒꯟꯕꯅꯦ ꯊꯕꯛ ꯑꯗꯨꯝ ꯂꯩꯔꯝꯗꯧ ꯃꯥꯜꯂꯦ ꯀꯃꯥꯏ ꯀꯃꯥꯏꯅ ꯇꯧꯒꯦ ꯅꯪꯗꯤ ꯍꯧꯖꯤꯛꯀꯥꯟꯁꯤꯕꯨ
ꯍꯧ ꯊꯕꯛꯄꯨꯗꯤ ꯑꯗꯨꯝ ꯆꯤꯜꯂꯤꯦ ꯍꯥꯏꯗꯤ ꯈꯪꯗꯦ ꯌꯨꯝꯗ ꯂꯩꯔꯁꯨ ꯆꯤꯜꯂꯤ ꯑꯥꯗ ꯂꯩꯔꯁꯨ ꯆꯤꯜꯂꯤ ꯆꯤꯟꯕꯁꯤ ꯃꯈꯟ ꯃꯈꯟꯅꯦꯕꯀꯣ ꯍꯥꯏꯗꯤ ꯌꯨꯝꯗꯁꯨ ꯌꯨꯝꯒꯤ ꯊꯕꯛ ꯏꯪꯈꯥꯡ ꯁꯨꯝ ꯇꯧꯕꯅꯤꯅ ꯑꯗꯨꯝ ꯇꯨꯝꯗꯅ ꯆꯥꯗꯅ ꯂꯩꯊꯣꯛꯄꯁꯨ ꯅꯨꯡꯉꯥꯏꯇꯕꯅꯤꯅ ꯑꯗꯨꯝ ꯈꯪꯗꯦ ꯆꯤꯡꯃꯥꯏꯤꯡ ꯑꯁꯤ ꯑꯃꯥꯡꯕ ꯀꯩꯗꯧꯕ ꯆꯥꯛ ꯏꯁꯤꯡ ꯊꯣꯡꯕ ꯌꯦꯟ ꯁꯦꯕꯥ ꯇꯧꯕ ꯍꯣꯏ ꯃꯤꯅꯕꯨꯗꯤ ꯑꯦ ꯑꯗꯨꯕꯨ ꯊꯕꯛꯂꯒ ꯍꯥꯏꯔꯝꯃꯦꯕꯀꯣ ꯊꯑꯣꯛꯅ ꯇꯧꯔꯀꯥꯟꯗꯤ ꯋꯥꯕ ꯑꯗꯨꯃꯥꯏꯅ ꯑꯣꯏꯌꯦꯕ ꯍꯥꯏ ꯈꯪꯉꯤꯗꯅꯀꯣ ꯀꯃꯥꯏꯅꯁꯨ ꯆꯥꯛ ꯏꯁꯤꯡ ꯊꯣꯡꯕ ꯈꯣꯠꯄꯁꯦ ꯑꯩꯈꯣꯏꯅ ꯊꯣꯡꯉꯀꯥꯟꯗ ꯃꯣꯏꯅꯗꯤ ꯀꯩꯅꯣ ꯇꯧꯕꯅꯦ ꯑꯗꯨ ꯑꯗꯨ ꯊꯕꯛꯇꯨꯕꯨꯒ ꯍꯥꯏꯔꯦ ꯆꯥ ꯑ ꯇꯣꯒ ꯂꯝꯪꯒ ꯇꯩꯕ ꯀꯥꯁꯦ ꯌꯥꯝꯅ ꯍꯥꯏꯕꯗꯤ ꯊꯕꯛ ꯑꯣꯏꯅ ꯊꯥꯕꯤꯗꯕꯗꯣ ꯑꯗꯣ ꯏꯁꯥꯅ ꯊꯣꯛꯂꯛꯄ ꯀꯥꯟꯗ ꯆꯥꯛ ꯇꯞ ꯇꯥꯅ ꯑꯗꯨ ꯂꯔꯨꯔꯒ ꯀꯣꯟ ꯐꯦꯡꯕ ꯑꯗꯒꯤ ꯂꯝ ꯇꯩꯕ ꯇꯧꯕꯁꯦ ꯌꯥꯝ ꯋꯥꯕꯗꯣ ꯃꯣꯏ ꯅꯨꯡꯇꯤꯒꯤ ꯁꯨꯝ ꯇꯧꯕꯅꯤꯅ ꯋꯥꯔꯝꯒꯅꯤ ꯀꯥꯏꯅ ꯈꯟꯕꯗꯣ ꯑꯗꯣ ꯅꯪꯗꯤ ꯌꯨꯝꯒꯤ ꯊꯕꯛ ꯏꯪꯈꯥꯡ ꯀꯩꯀꯩꯗꯤ ꯇꯧꯕ ꯈꯣꯠꯄ ꯑꯗꯨꯃꯥꯏꯅ ꯅꯪꯉꯣꯟꯗ ꯋꯥꯕ ꯈꯣꯠꯄ ꯐꯥꯎꯕꯗꯤ ꯀꯃꯥꯏꯅ ꯇꯧꯋ ꯐꯥꯎꯕ꯭ꯔꯣ
ꯑꯣ ꯑꯩꯈꯣꯏ ꯑꯩꯒꯤ ꯑꯣꯏꯅꯗꯤ ꯊꯕꯛꯁꯦ ꯌꯥꯝ ꯑꯀꯨꯞꯄ ꯇꯥ ꯑꯗꯨꯃꯥꯏꯅꯃꯛ ꯀꯌꯥ ꯌꯥꯎꯗꯦꯕꯀꯣ ꯑꯗꯨ ꯑꯣꯏꯔꯒꯁꯨ ꯑꯩꯈꯣꯏ ꯑꯩꯅ ꯀꯃꯥꯏꯅ ꯑꯩꯈꯣꯏꯒꯤꯅ ꯑꯩꯅ ꯇꯧꯕ ꯍꯥꯏꯔꯒꯗꯤ ꯑꯗꯨꯝ ꯏꯁꯤꯡ ꯑꯩꯈꯣꯏ ꯏꯁꯤꯡꯁꯦ ꯑꯩꯈꯣꯏ ꯃꯃꯥꯡꯗ ꯇꯨꯔꯦꯟ ꯆꯠꯂꯦꯕꯀꯣ ꯑꯗꯨꯗꯒꯤ ꯑꯒꯤ ꯇꯨꯂꯨꯒꯨꯝꯕ ꯆꯤꯡꯕ ꯑꯗꯨꯒ ꯏꯁꯤꯡ ꯌꯥꯕ ꯈꯣꯠꯄ ꯏꯁꯤꯡ ꯌꯥꯝꯕ ꯍꯥꯏꯕꯗꯤ ꯑꯗꯨꯝ ꯁꯤꯟꯗꯣꯛ ꯁꯤꯟꯖꯤꯟ ꯈꯛ ꯇꯧꯏꯗꯨꯅ ꯃꯐꯝ ꯑꯃꯗꯗꯤ ꯑꯗꯨꯝ ꯇꯥꯍꯜ ꯂꯩ ꯌꯥꯗꯅꯤꯅ ꯑꯗꯨꯒꯨꯝꯕ ꯈꯔ ꯇꯧꯕꯗꯨꯅ ꯍꯦꯟꯅ ꯀꯥ ꯍꯦꯟꯅ ꯇꯧꯗꯦ ꯅꯣꯡ ꯐꯥꯗꯣꯛꯀ ꯑꯗꯨꯝ ꯃꯤ ꯂꯩꯇꯕ ꯏꯃꯨꯡꯒꯤ ꯊꯕꯛ ꯆꯤꯟꯅꯕ ꯈꯣꯠꯄ ꯇꯧꯀꯥꯟꯗ ꯀꯣꯟ ꯈꯔ ꯐꯦꯡꯕ ꯈꯣꯠꯄ ꯑꯗꯨꯗ ꯍꯦꯟꯅꯗꯤ ꯊꯣꯏꯗꯣꯛꯄꯗꯤ ꯇꯧꯗꯦꯕꯀꯣ ꯊꯣꯡꯕ ꯊꯥꯛꯄꯒꯤ ꯃꯇꯥꯡꯁꯤꯃ ꯑꯩꯗꯤ ꯁꯨꯛꯇꯧ ꯇꯧꯗ꯭ꯔꯦ ꯑꯗꯨꯃꯗꯤ ꯊꯣꯡꯕ ꯊꯥꯛꯄꯁꯦ ꯇꯜꯂꯦꯕꯌꯥꯝꯅꯀꯣ ꯑꯗ ꯍꯩꯁꯨ ꯍꯩꯇꯦ ꯁꯁꯨꯝ ꯇꯟꯈ꯭ꯔꯕꯅꯤꯅ ꯇꯧꯁꯨ ꯇꯧꯅꯤꯡꯗꯕꯗꯣ ꯑꯗꯨ ꯍꯣꯏ ꯁꯦꯝꯕ ꯈꯣꯠꯄ ꯇꯧꯕꯕꯨꯗꯤ ꯑꯗꯨꯝ ꯄꯥꯝꯖꯩ ꯑꯗꯨꯝ ꯁꯦꯝꯕ ꯌꯥꯎꯋꯦ ꯍꯥꯏꯕꯗꯤ ꯕꯣꯔꯥ ꯍꯥꯎꯁꯤꯕꯨ ꯍꯥꯏꯔꯁꯨ ꯕꯣꯔꯥꯒꯤ ꯃꯍꯣꯠ ꯃꯆꯩ ꯁꯦꯝꯃꯛꯄ ꯑꯗꯒꯤ ꯑꯗꯨꯝ ꯌꯦꯟꯖꯥꯡ ꯀꯩꯀꯥ ꯁꯦꯝꯕꯤꯕ ꯑꯗꯨꯝ ꯑꯗꯨꯒꯨꯝꯕꯗꯨꯕꯨꯗꯤ ꯑꯗꯨꯝ ꯇꯧꯕ ꯌꯥꯎꯋꯦꯕꯀꯣ ꯑꯗꯨ ꯅꯠꯇꯕ ꯑꯇꯣꯞꯄ ꯀꯣꯟ ꯐꯦꯡꯕ ꯈꯣꯠꯄꯁꯤꯗꯤ ꯀꯥ ꯍꯦꯟꯅ ꯇꯧꯗꯦ ꯋꯥꯏ ꯁꯤꯠꯄ ꯑꯗꯨꯒꯨꯝꯕ ꯀꯌꯥ ꯇꯧꯗꯦꯕꯀꯣ ꯑꯗꯨꯒꯤꯗꯤ ꯑꯗꯨꯝ ꯃꯈꯣꯏ ꯃꯃꯥꯏꯗꯁꯨ ꯉꯝꯅꯕ ꯑꯗꯨꯝ ꯇꯧꯈꯤꯕꯅꯤꯅꯀꯣ ꯑꯗꯨꯒ ꯉꯝꯗ ꯉꯝꯗꯀꯥꯟꯗ ꯃꯇꯦꯛ ꯃꯇꯦꯛ ꯃꯇꯦꯡ ꯑꯣꯏꯅꯕ ꯑꯗꯨꯃꯥꯏꯅ ꯌꯥꯎꯕ ꯈꯣꯠꯄꯗꯨꯕꯨꯗꯤ ꯇꯧꯋꯦꯕ ꯑꯗꯨꯒ ꯋꯥꯏ ꯍꯥꯕꯒꯤ ꯊꯕꯛ ꯑꯣꯏꯅ ꯊꯥꯕꯤꯗꯦ ꯍꯥꯏꯕꯗꯨꯃꯗꯤ ꯌꯥꯝ ꯆꯨꯝꯃꯦ ꯑꯗꯨ ꯈꯪꯗꯤ ꯈꯪꯉꯦ ꯑꯩ ꯈꯪꯉꯦ ꯍꯥꯏꯕꯗꯨꯅꯦ ꯑꯗꯨꯝ ꯏꯁꯟ ꯏꯊꯟꯗꯁꯨ ꯈꯟꯖꯤꯟꯖꯕꯗꯨ ꯇꯧꯔꯛꯑꯦꯕ ꯑꯩꯈꯣꯏ ꯃꯌꯥꯝꯁꯦ ꯆꯥꯛ ꯆꯥꯃꯤꯟꯅꯔꯅꯤꯗꯅ ꯆꯥꯛ ꯆꯥꯕ ꯂꯣꯏꯔꯒ ꯃꯈꯣꯏ ꯃꯈꯣꯏꯗꯣ ꯑꯍꯥꯟꯕ ꯂꯣꯏꯅ ꯍꯧꯒꯠꯅꯈ꯭ꯔꯅꯤ ꯑꯗꯨꯗ ꯑꯩꯈꯣꯏ ꯃꯃꯣꯏꯗꯤ ꯂꯩꯍꯧꯔꯅꯤ ꯑꯗꯨꯒ ꯆꯒꯨꯝꯕ ꯑꯃꯨꯛ ꯁꯤꯁꯤꯡꯖꯤꯜꯂꯅꯤ ꯀꯣꯟ ꯑꯃꯨꯛ ꯐꯦꯡꯗꯣꯏꯅꯤ ꯇꯧꯔꯀꯥꯟꯗ ꯑꯗꯨꯝ ꯃꯌꯥꯝꯁꯤꯗꯤ ꯆꯥꯛꯆꯥ ꯇꯣꯑꯃ ꯈꯨꯠ ꯍꯥꯝꯃ ꯂꯣꯏꯔꯒ ꯑꯗꯨꯝ ꯃꯥꯏ ꯃꯥꯏ ꯊꯣꯛꯄ ꯇꯤꯚꯤ ꯌꯦꯡꯕꯅ ꯌꯦꯡꯕ ꯋꯥꯋꯥꯛꯀꯤꯡ ꯆꯠꯄꯅ ꯆꯠꯄ ꯐꯣꯟ ꯃꯦꯠꯄꯅ ꯃꯦꯠꯄ ꯇꯧꯅꯈ꯭ꯔꯀꯥꯟꯗ ꯃꯥꯗꯤ ꯑꯃꯨꯛ ꯊꯣꯛꯂꯛꯑꯣꯏꯗꯣꯏꯅꯦꯕ ꯑꯗꯨꯝ ꯆꯥꯛꯈꯨꯝꯁꯦ ꯑꯗꯨꯝ ꯂꯩꯍꯧꯗꯣꯏꯅꯦꯕ ꯆꯥꯛ ꯆꯥꯗ꯭ꯔꯤꯉꯩ ꯃꯃꯥꯡꯗꯁꯨ ꯆꯥꯛꯈꯨꯝꯁꯤꯗ ꯑꯗꯨꯝ ꯁꯦꯝꯕ ꯁꯥꯕ ꯇꯧꯔꯅꯤ ꯆꯥꯛ ꯑꯃꯨꯛ ꯊꯣꯡꯉꯅꯤ ꯃꯨꯜꯂꯒ ꯆꯥꯛ ꯑꯃꯨꯛ ꯆꯥꯃꯤꯟꯅꯔꯅꯤ ꯑꯗꯨ ꯂꯣꯏꯔꯁꯨ ꯑꯣ ꯑꯃꯨꯛ ꯃꯌꯥꯝꯗꯤ ꯃꯥꯏ ꯃꯥꯏꯀꯥꯗ ꯑꯗꯩ ꯑꯃ ꯑꯃ ꯇꯧꯅꯒꯁꯨ ꯃꯥꯗꯤ ꯑꯗꯨꯝ ꯊꯣꯛꯂꯛꯑꯣꯏꯗꯣꯏꯅꯦꯕ ꯑꯗꯨꯝ ꯂꯩꯍꯧꯗꯣꯏꯅꯦꯕ ꯑꯗꯣ ꯑꯗꯨꯝ ꯏꯊꯟꯗꯅ ꯈꯪꯗꯦ ꯈꯜꯂꯦꯕ ꯍꯥꯏꯕꯗꯤ ꯑꯁ ꯃꯣꯏꯅ ꯇꯧꯔꯤꯕ ꯊꯕꯛꯁꯦ ꯀꯩꯅꯣ ꯅꯠꯇꯦꯀꯣ ꯑꯗꯨꯑꯣꯏꯁꯨ ꯉꯁꯥꯏꯒꯤ ꯆꯨꯝꯗꯤ ꯌꯥꯝ ꯆꯨꯝꯃꯦꯕ ꯃꯁꯤꯡ ꯑꯝꯗ ꯊꯥꯗꯦꯕ ꯁ ꯃꯇꯝꯕ ꯑꯁꯤ ꯆꯥꯛ ꯊꯣꯡꯕꯕꯨ ꯑꯗꯩ ꯐꯤꯁꯨ ꯁꯤꯕꯕꯨ ꯑꯗꯨꯗꯤ ꯅꯣꯏꯒꯤ ꯊꯕꯛꯅꯤ ꯀꯥꯏꯅ ꯍꯥꯏꯕ ꯁꯨꯝ ꯂꯩꯗꯅꯀꯣ ꯃꯤ ꯃꯈꯩꯁꯦ ꯇꯧꯗꯕꯒꯤꯅꯦꯕ ꯃꯣꯏꯅ ꯈꯪꯗꯦꯗꯣ ꯇꯧꯔꯀꯥꯟꯗ ꯂꯣꯏ ꯈꯪꯉꯦ ꯅꯪꯁꯨ ꯉꯁꯤ ꯇꯧꯔꯛꯄꯩꯅꯦꯕ ꯅꯪꯅ ꯈꯪꯉꯛꯏꯗꯨꯀꯣ ꯑꯗꯨꯅ ꯑꯩ ꯑꯗꯨꯗꯤ ꯈꯪꯗꯤ ꯈꯪꯉꯦ ꯑꯗꯨꯒ ꯑꯗꯨꯒꯨꯝꯕ ꯃꯁꯤꯡ ꯊꯥꯗꯕ ꯈꯣꯠꯇꯕ ꯇꯧꯕꯗꯨꯗꯤ ꯇꯧꯗꯦ ꯑꯗꯨꯝ ꯈꯪꯉꯦꯕꯀꯣ ꯍꯥꯏꯕꯗꯤ ꯀꯌꯥꯝ ꯆꯪꯏꯤ ꯀꯌꯥꯝ ꯋꯥꯏ ꯍꯥꯏꯕꯁꯦ ꯑꯗꯨꯝ ꯑꯩꯅꯃꯛ ꯇꯧꯔꯨꯗ꯭ꯔꯒꯁꯨ ꯑꯗꯨꯝ ꯃꯣꯏꯅ ꯇꯧꯕꯗꯨ ꯎꯕꯗ ꯑꯩ ꯑꯗꯨꯝ ꯈꯪꯕꯗꯤ ꯉꯝꯃꯦꯕꯀꯣ ꯑꯗꯨꯗꯣ ꯑꯗꯨꯃꯥꯏꯅ ꯇꯧꯋꯦ ꯀꯥ ꯍꯦꯟꯅꯗꯤ ꯌꯥꯎꯗ꯭ꯔꯒꯁꯨꯀꯣ ꯈꯪꯕꯗꯤ ꯈꯪꯉꯦꯕ ꯑꯩ ꯏꯁꯥꯒꯤ ꯑꯣꯏꯅꯗꯤ
ꯃꯣꯏ ꯅ ꯑꯣꯏꯅ ꯈꯪꯕꯅꯤꯅ ꯑꯩꯈꯣꯏꯅ ꯇꯧꯔꯤꯁꯤꯅ ꯑꯩꯈꯣꯏ ꯗꯥꯏꯔꯦꯛ ꯑꯗꯒꯤ ꯅꯣꯏꯗꯤ ꯑꯃꯨꯛ ꯇꯦꯕꯜꯗ ꯀꯩꯗ ꯐꯖꯅ ꯐꯝꯗꯅ ꯈꯣꯠꯇꯅ ꯆꯥꯅ ꯐꯔꯝꯅꯤ ꯑꯩꯈꯣꯏꯗꯤ ꯑꯃꯨꯛ ꯀꯩ ꯍꯥꯏꯅꯤ ꯂꯩꯕꯥꯛꯁꯤꯗ ꯊꯤꯗꯣꯛꯑꯒ ꯑꯗꯨꯝ ꯆꯥꯗꯣꯏꯅꯤꯗꯣ ꯍꯥꯏꯗꯤ ꯊꯤꯗꯥꯛ ꯂꯩꯕꯥꯛꯇ ꯍꯥꯏꯗꯤ ꯃꯈꯥ ꯑꯗꯨꯝ ꯄꯨꯈꯝ ꯀꯩ ꯇꯧꯔꯒ ꯆꯥꯕꯗꯨꯛ ꯂꯣꯏꯁꯤꯟ ꯈꯣꯠꯆꯤꯟꯕ ꯇꯧꯕ ꯀꯥꯟꯗ ꯑꯩꯈꯣꯏꯗꯤ ꯑꯃꯨꯛ ꯈꯣꯟꯟꯖꯤꯟꯕ ꯈꯣꯠꯆꯤꯟꯕ ꯇꯧꯕꯁꯨꯦ ꯌꯥꯝ ꯋꯥꯏꯑꯕ ꯂꯩꯕꯥꯛꯀꯤꯅꯤꯅꯀꯣ ꯑꯗꯩ ꯄꯨꯂꯞ ꯈꯣꯏꯕ ꯂꯁꯨ ꯌꯥꯕ ꯅꯠꯇꯦ ꯑꯗꯨꯝ ꯑꯃꯃꯝ ꯊꯥꯎꯕꯗ ꯈꯨꯟꯕꯒꯨꯝꯕ ꯀꯩꯒꯨꯝꯕ ꯇꯧꯗꯣꯏꯅꯤ ꯑꯗꯨꯂꯣꯏꯔꯒ ꯑꯃꯨꯛ ꯇꯩꯕꯗꯣ ꯍꯥꯏꯗꯤ ꯅꯣꯏꯒꯤ ꯇꯦꯕꯜꯗ ꯀꯩ ꯈꯔꯅꯥꯟꯊꯣꯛ ꯈꯔ ꯂꯣꯏꯔꯦꯕ ꯑꯩꯈꯣꯏꯗꯤ ꯑꯃꯨꯛ ꯐꯗꯅ ꯈꯣꯠꯇꯅ ꯇꯧꯔꯒ ꯑꯗꯨꯝ ꯍꯥꯏꯗꯤ ꯂꯝ ꯆꯥꯎꯅꯄꯥꯛꯥꯛꯏꯕ ꯄꯣꯠꯅꯦꯕ ꯑꯗꯨꯝꯃꯥꯎ ꯊꯨꯡꯅꯕ ꯑꯃꯨꯛ ꯇꯩꯔꯝꯗꯣꯏꯅꯦ ꯑꯗꯨ ꯂꯣꯏꯔꯒ ꯑꯃꯨꯛ ꯀꯣꯟꯗꯣ ꯑꯃꯨꯛ ꯄꯨꯂꯞ ꯄꯨꯂꯞ ꯊꯥꯡꯗꯣꯛꯑꯒ ꯍꯥꯏꯗꯤ ꯈꯔ ꯊꯥꯗꯣꯛꯄ ꯉꯝꯗꯕ ꯅꯨꯃꯤꯠꯁꯨ ꯌꯥꯎꯋꯦ ꯑꯗꯨꯝ ꯍꯥꯏꯗꯤ ꯑꯅꯤꯔꯛ ꯑꯍꯨꯝ ꯑꯩꯈꯣꯏꯗꯤ ꯀꯣꯏ ꯐꯦꯡꯐꯝꯨ ꯏꯃꯨꯡꯗ ꯑꯣꯏꯗꯦꯕꯀꯣ ꯑꯩꯈꯣꯏ ꯈꯔ ꯂꯥꯞ ꯀ ꯃꯤꯉꯣꯟꯗ ꯍꯦꯝꯄꯝ ꯃꯈꯣꯡꯒꯨꯝꯕ ꯁꯤꯗ ꯈꯔ ꯆꯠꯂꯒ ꯂꯩꯌꯦꯕꯀꯣ ꯑꯗꯨꯅ ꯄꯨꯂꯞ ꯄꯨꯂꯞ ꯑꯃ ꯄꯨꯊꯣꯛꯀꯅꯤ ꯄꯨꯂꯞ ꯄꯨꯂꯞ ꯐꯦꯟꯕꯔ ꯑꯃ ꯄꯨꯁꯤꯜꯂꯛꯀꯅꯤ ꯋꯥꯗꯤ ꯋꯥꯕꯖꯥꯅꯤ ꯑꯩꯁꯨ ꯑꯗꯨꯝ ꯅꯣꯡ ꯐꯥꯗꯣ ꯑꯗꯨꯝ ꯇꯧꯕ ꯈꯣꯠꯄ ꯑꯗꯨꯝ ꯌꯥꯎꯋꯦꯕ ꯑꯗꯒꯤ ꯑꯗꯨꯁꯨ ꯉꯃꯤ ꯃꯈꯩ ꯆꯥꯛ ꯏꯟꯁꯥꯡꯒꯤ ꯑꯗꯨꯝ ꯊꯣꯡꯕꯤꯒꯦꯒ ꯇꯧꯔ ꯈꯟꯕꯗꯣ ꯑꯗꯩ ꯃꯣꯏꯗꯤ ꯑꯃꯨꯛ ꯆꯥꯛ ꯊꯣꯡ ꯀꯩꯗꯧꯕ ꯍꯥꯏꯁꯤ ꯑꯃꯨꯛ ꯏꯔꯨꯖꯗ꯭ꯔꯗꯤ ꯑꯃꯨꯛ ꯊꯣꯡꯕ ꯌꯥꯏ ꯌꯥꯗꯦ ꯇꯧꯗꯣꯏꯅꯤꯗꯣ ꯑꯗꯨꯅ ꯅꯨꯄꯥꯗꯣ ꯆꯥꯕ ꯌꯥꯏ ꯑꯗꯨꯅ ꯑꯩꯈꯣꯏꯅ ꯊꯣꯡꯕ ꯑꯗꯨꯝ ꯁꯝꯃꯦꯅ ꯍꯥꯏꯗꯤ ꯏꯔꯨꯖꯗꯅ ꯁꯠ ꯊꯣꯡꯕꯗꯨꯐꯥꯎ ꯑꯗꯨꯝ ꯑꯩꯈꯣꯏꯁꯨ ꯁꯝꯃꯤ ꯍꯥꯏꯇꯥꯔꯒꯁꯨ ꯑꯗꯨꯝ ꯍꯥꯏꯗꯤ ꯋꯥꯕꯗꯣ ꯑꯣꯏꯌꯦꯕꯀꯣ ꯃꯣꯏꯗ ꯑꯃꯨ ꯏꯔꯨꯖꯒꯅꯤ ꯑꯃꯨꯛ ꯄꯨꯖꯥ ꯑꯃꯨꯛ ꯈꯥꯡꯒꯅꯤ ꯑꯗꯨ ꯂꯣꯏꯔꯒ ꯑꯃꯨꯛ ꯊꯣꯡꯗꯣꯏꯅꯤ ꯑꯗꯩ ꯐꯤꯔꯣꯁꯤꯁꯨ ꯍꯥꯏꯗꯤ ꯀꯩꯅꯣꯗꯇ ꯑꯃꯨꯛ ꯆꯪꯕꯒꯤ ꯑꯃꯛ ꯍꯣꯡꯗꯣꯛꯀꯅꯤ ꯑꯃꯨꯛ ꯍꯣꯡꯗꯣꯛ ꯍꯣꯡꯖꯤꯟ ꯑꯃꯨꯛ ꯇꯩꯒꯟ ꯑꯃꯎꯛ ꯂꯥꯏ ꯈꯨꯔꯕꯒꯤ ꯑꯃꯨꯛ ꯇꯣꯉꯥꯟꯅ ꯑꯃꯨꯛ ꯁꯦꯠꯀꯅꯤ ꯑꯁꯤꯃꯨꯛ ꯁꯦꯠꯀꯅꯤ ꯋꯥꯗꯤ ꯋꯥꯕ ꯖꯥꯠꯅꯤꯗ ꯑꯗꯨꯝ
ꯍꯣꯏ ꯑꯗꯨꯅꯦ ꯑꯗꯨꯝ ꯍꯥꯏꯕꯗꯤ ꯁꯤ ꯊꯕꯛꯁꯦ ꯊꯥꯏꯅꯗꯒꯤ ꯁꯨꯝ ꯍꯥꯏꯕꯗꯤ ꯑꯗꯨꯝ ꯀꯩ ꯍꯥꯏꯅꯤ ꯑꯗꯨꯗꯤ ꯑꯗꯨꯝ ꯃꯤ ꯑꯃꯅ ꯇꯧꯕ ꯊꯕꯛꯅꯤꯒ ꯍꯥꯏꯕꯒꯤ ꯃꯑꯣꯡꯗ ꯀꯩꯁꯨ ꯃꯁꯤꯡ ꯊꯥꯗꯕꯗꯣ ꯌꯦꯡꯁꯤꯜꯂꯨꯔꯒꯗꯤ ꯑꯁꯤ ꯊꯕꯛꯁꯦ ꯌꯥꯝꯅ ꯃꯇꯝ ꯆꯪꯕ ꯏꯁꯥ ꯆꯪꯕ ꯄꯩꯁꯥꯁꯨ ꯐꯪꯕ ꯅꯠꯇꯕꯀꯣ ꯍꯥꯏꯕꯗꯤ ꯃꯤ ꯋꯥꯈꯟꯗ ꯊꯕꯛꯁꯦ ꯄꯩꯁꯥ ꯊꯣꯛꯇꯕ ꯊꯕꯛꯁꯦ ꯊꯕꯛ ꯑꯣꯏꯅ ꯊꯥꯅꯗꯕꯗꯧꯅ ꯇꯧꯋꯦꯕꯀꯣ ꯃꯁꯤꯡ ꯊꯥꯕ ꯏꯌꯥꯎ ꯌꯥꯎꯗꯕꯗꯣ ꯍꯥꯏꯕꯗꯤ ꯑꯗꯨꯝ ꯑꯗꯨ ꯀꯅꯥꯒꯨꯝꯕ ꯑꯃꯅ ꯉꯁꯤ ꯀꯩꯅꯣꯝꯃ ꯁꯨꯔꯒ ꯊꯕꯛ ꯇꯧꯔꯛꯄ ꯑꯣꯏꯔꯗꯤ ꯄꯩꯁꯥ ꯐꯪꯕꯅꯤꯅ ꯊꯕꯛ ꯍꯥꯏꯔꯒ ꯆꯠꯂꯦꯕ ꯑꯗꯨ ꯊꯕꯛꯇꯨꯅ ꯑꯗꯒꯤ ꯄꯩꯁꯥ ꯐꯪꯗꯕ ꯑꯗꯨꯝꯕ ꯏꯃꯨꯡꯒꯤ ꯃꯀꯨꯞ ꯃꯇꯁꯦ ꯊꯕꯛ ꯑꯣꯏꯅ ꯀꯩꯁꯨ ꯊꯥꯕꯤꯗꯕꯗꯣ ꯑꯗꯨ ꯑꯗꯨꯛꯀꯤ ꯃꯇꯤꯛ ꯆꯪꯉꯤ ꯑꯗꯨꯛꯀꯤ ꯃꯇꯤꯛ ꯃꯤ ꯆꯪꯕ ꯄꯣꯠꯅꯦ ꯍꯥꯏꯕꯅꯤꯗ ꯁꯤꯒꯤ ꯄꯣꯠꯁꯦ ꯍꯥꯏꯕꯗꯤ ꯈꯪꯒꯅꯦꯕ ꯀꯣ ꯅꯣꯡꯃ ꯑꯩ ꯑꯃꯁꯨ ꯎꯈꯔꯦꯅꯦ ꯚꯤꯗꯤꯑꯣ ꯃꯆꯥ ꯑꯃ ꯍꯥꯏꯕꯗꯤ ꯃꯥꯏ ꯅꯨꯄꯥꯁꯤꯅ ꯑꯣꯐꯤꯁ ꯆꯠꯂꯨꯔꯒ ꯍꯜꯂꯛꯄ ꯈꯨꯗꯤꯡꯒꯤ ꯉꯁꯥꯏꯗꯒꯤꯩ ꯀꯩꯗꯧ ꯂꯩꯒꯦ ꯊꯕꯛ ꯑꯝꯗ ꯂꯣꯏꯁꯤꯜ ꯂꯣꯏꯁꯤꯟꯗꯦꯅ ꯁꯨꯝ ꯍꯦꯛ ꯍꯦꯛ ꯉꯥꯡꯕꯤꯕꯖꯠꯅꯤꯗꯀꯣ ꯑꯗꯨꯗꯒꯤ ꯅꯨꯄꯤ ꯅꯨꯄꯤꯁꯤꯅ ꯅꯣꯡꯃꯗꯤ ꯑꯩꯅ ꯉꯁꯥꯏꯗꯒꯤ ꯀꯩꯗꯧꯕ ꯂꯩꯒꯦ ꯍꯥꯏꯕꯁꯤ ꯎꯠꯀꯦ ꯍꯥꯏꯔꯒ ꯃꯥꯅ ꯏꯃꯨꯡꯁꯤꯗ ꯃꯆꯥ ꯃꯈꯩꯅ ꯆꯥꯏꯕ ꯄꯣꯠ ꯆꯩꯩ ꯆꯥꯈꯥꯏꯕ ꯊꯨꯒꯥꯏꯕ ꯇꯧꯕꯁꯦ ꯀꯔꯤꯝꯇ ꯂꯣꯏꯁꯤꯟꯗꯕꯤꯗ ꯑꯗꯨꯝ ꯃꯥ ꯍꯦꯛ ꯑꯣꯐꯤꯁ ꯆꯠꯈꯤꯕꯗꯒꯤ ꯇꯧꯍꯧꯕ ꯃꯌꯥꯝꯁꯦ ꯃꯥ ꯀꯔꯤꯝ ꯂꯣꯏꯁꯤꯗꯕꯤꯗ ꯀꯣꯟ ꯐꯦꯡꯗꯕꯤꯗ ꯆꯥꯛ ꯊꯣꯡꯗꯕꯤꯗ ꯃꯥ ꯂꯩꯊꯣꯛꯑꯦꯕ ꯅꯣꯡꯃꯀꯣ ꯑꯗ ꯃꯥꯏ ꯅꯨꯄꯥꯁꯤꯅ ꯍꯜꯂꯛꯄꯗ ꯒꯦꯠꯇꯒꯤ ꯍꯧꯔꯒ ꯄꯣꯠ ꯆꯩꯁꯦ ꯃ ꯃꯞ ꯃꯄꯥ ꯃꯐꯝ ꯆꯥꯗꯕ ꯆꯧꯀꯤ ꯆꯤꯡꯈꯥꯏꯕ ꯂꯣꯉꯒ ꯂꯩꯕ ꯃꯌꯥꯝꯁꯤ ꯎ ꯋꯥꯅ ꯃꯥꯏ ꯅꯨꯄꯥꯁꯤꯗ ꯄꯥꯈꯠꯈ꯭ꯔꯦꯕ ꯑꯩ ꯀꯩꯊꯧꯔ ꯖꯥꯠꯅꯣ ꯃꯤ ꯃꯤꯅ ꯂꯨꯠ ꯇꯧꯕꯤꯈ꯭ꯔꯥꯖꯥꯠꯂꯥ ꯅꯠꯇ꯭ꯔꯒ ꯐꯥꯕꯤꯈ꯭ꯔꯥꯖꯠꯂꯒ ꯍꯥꯏꯔꯒꯀꯣ ꯃꯥꯁꯦ ꯄꯥꯈꯠꯂꯒ ꯀꯣꯏꯔꯥꯎ ꯂꯥꯎꯔꯒ ꯆꯦꯜꯂ ꯀꯥꯟꯁꯤꯗ ꯃꯥꯏ ꯅꯨꯄꯤꯖꯦ ꯐꯃꯨꯡꯖꯤꯗ ꯇꯨꯝꯃꯒ ꯐꯣꯟ ꯃꯦꯠꯂꯒ ꯂꯩꯔꯝꯕꯅꯦꯕꯀꯣ ꯑꯗ ꯃꯥꯏ ꯅꯨꯄꯥꯁꯤꯅ ꯍꯥꯏꯕ ꯀꯩꯅꯣ ꯅꯪꯅ ꯇꯣꯏꯁꯤꯕꯨ ꯏꯃꯨꯡꯒꯥꯁꯦ ꯑꯝꯇ ꯂꯣꯏꯁꯤꯟꯗ꯭ꯔꯕ ꯑ ꯍꯥꯏꯕ ꯑꯩꯗꯤ ꯄꯥꯕꯨꯨ ꯄꯥꯈꯠꯂꯨꯔꯦꯅ ꯍꯥꯏꯔ ꯀꯥꯟꯗ ꯃꯥꯒꯤ ꯅꯨꯄꯤꯁꯤꯅ ꯅꯣꯛꯑꯒ ꯍꯥꯏꯔꯦꯕꯀꯣ ꯅꯪ ꯅꯍꯥꯟꯗꯒꯤ ꯑꯩ ꯀꯦꯝꯇ ꯇꯧꯗꯦ ꯀꯩꯗꯧꯔꯒ ꯂꯩ ꯑꯩꯅ ꯑꯣꯐꯤꯁ ꯆꯠꯈꯤꯕꯗꯒꯤ ꯄꯨꯡ ꯇꯔꯥꯗ ꯆꯠꯂꯒ ꯅꯨꯃꯤꯗꯥꯡ ꯄꯨꯡ ꯇꯔꯨꯛꯇ ꯍꯜꯂꯛꯄꯁꯤꯐꯥꯎꯗ ꯅꯪ ꯀꯩꯗꯧꯔꯒ ꯂꯩ ꯊꯕꯛ ꯑꯃꯇ ꯇꯧꯗꯦ ꯇꯧꯗꯦ ꯍꯥꯏꯗꯣ ꯁꯤ ꯉꯁꯤ ꯑꯩꯅ ꯇꯁꯦꯡꯅ ꯇꯧꯗꯕꯒꯤꯅꯤ ꯅꯪꯅ ꯉꯁꯤ ꯆꯥꯏꯔꯤꯅ ꯎꯔꯤꯕ ꯃꯌꯥꯝꯗꯣ ꯑꯗꯨꯅꯦ ꯍꯥꯏꯔꯒ ꯇꯥꯛꯄ ꯍꯥꯏ ꯇꯥꯔꯦ ꯃꯥꯅ ꯑꯗꯨꯃꯥꯏꯅ ꯑꯣꯏꯅ ꯃꯃꯤꯠꯁꯤꯗ ꯎꯍꯜꯂꯒ ꯍꯥꯏ ꯇꯥꯔꯦ ꯑꯗꯨꯀꯥꯟꯗ ꯃꯥꯏ ꯅꯨꯄꯥꯗꯨꯅ ꯒ꯭ꯌꯥꯟ ꯇꯥꯔꯛꯄ ꯍꯥꯏꯇꯥꯥꯔꯦ ꯑꯣ ꯑꯩꯅ ꯅꯍꯥꯟꯗꯒꯤ ꯁꯨꯃꯥꯏꯅ ꯍꯥꯏꯔꯤꯁꯦ ꯁꯤꯅꯤꯀꯣ ꯑꯗꯩ ꯑꯉꯥꯡ ꯁꯦꯅꯕ ꯍꯥꯏꯁꯤꯁꯨ ꯋꯥꯏꯗꯅꯀꯣ ꯏꯃꯨꯡꯁꯤꯗ ꯑꯗꯣ ꯑꯗꯨꯃꯥꯏꯅ ꯍꯥꯏꯕ ꯍꯥꯏꯔꯒ ꯇꯥꯛꯄ ꯍꯥꯏꯇꯥꯔꯦ ꯑ ꯑꯗꯨꯃꯥꯏꯅ ꯎꯠꯈꯤꯕ ꯑꯃ ꯂꯩꯌꯦꯕ ꯌꯥꯝ ꯐꯖꯕ ꯍꯥꯏ ꯇꯥꯔꯦ ꯑꯗꯨꯒꯤ ꯃꯦꯁꯦꯁꯇꯨꯀꯣ ꯃꯣꯏꯅ ꯑꯗꯨꯗ ꯄꯤꯅꯤꯡꯉꯤꯗꯣ ꯌꯥꯝ ꯐꯖꯩꯌꯦ ꯑꯗꯨꯅꯤ ꯑꯗꯨꯃꯥꯏꯅ ꯎꯒꯔꯦꯕꯀꯣ ꯑꯗꯣ ꯃꯁꯤꯡꯖꯦ ꯊꯥꯕꯁꯦ ꯑꯗꯨꯝ ꯋꯥꯠꯂꯦꯕ ꯑꯩꯈꯣꯏ ꯁ꯭ꯋꯥꯏꯗꯁꯨ ꯈꯔ ꯈꯔ ꯍꯦꯟꯅ
ꯍꯣꯏ ꯑꯗꯨꯅꯦ ꯌꯥꯝ ꯐꯖꯩ ꯅꯪꯒꯤ ꯋꯥꯈꯜꯂꯣꯟꯗꯨꯁꯨ ꯑꯗꯨꯝ ꯈꯔ ꯈꯔꯁꯨ ꯑꯗꯨꯝ ꯈꯪꯍꯟꯒꯗꯕꯅꯤꯅ ꯑꯗꯨꯅ ꯑꯗꯨꯝ ꯑꯉꯝ ꯑꯉꯝꯕ ꯍꯥꯏꯗꯤ ꯅꯨꯄꯤ ꯅꯨꯄꯥꯒꯤ ꯊꯕꯛ ꯍꯥꯏꯕ ꯂꯩꯇꯦ ꯅꯠꯇ꯭ꯔꯥ ꯑꯉꯝ ꯑꯉꯝꯕ ꯑꯗꯨꯝ ꯈꯔ ꯉꯥꯛꯇꯪ ꯁꯪꯕ ꯀꯥꯟꯗ ꯃꯇꯦꯡ ꯄꯥꯡꯕꯤꯒꯗꯕꯅꯤ ꯑꯗꯨꯒ ꯑꯃꯅꯁꯨꯀꯣ ꯍꯥꯏꯗꯤ ꯌꯨꯝꯒꯤ ꯅꯨꯄꯥꯅꯁꯨ ꯑꯗꯨꯝ
ꯄꯥꯏꯁꯥ ꯅꯨꯡꯁꯥꯁꯤ ꯄꯤꯖꯤꯟꯕꯤꯗꯣꯏꯅꯦꯕꯀꯣ ꯑꯗꯨ ꯄꯤꯁꯤꯜꯂꯒ ꯑꯗꯨꯝ ꯍꯥꯏꯗꯤ ꯍꯧꯖꯤꯛꯀꯥꯟꯁꯤ ꯉꯥꯔꯤ ꯉꯥ ꯇꯥꯏ ꯂꯩꯕꯁꯦ ꯄꯩꯁꯥ ꯌꯥꯝ ꯆꯪꯉꯦꯅ ꯂꯨꯄꯥꯥ ꯆꯧꯉꯥ ꯍꯥꯏꯁꯦ ꯀꯩꯁꯨ ꯅꯠꯇꯦꯕ ꯑꯩꯈꯣꯏ ꯕꯥꯁꯨ ꯁꯨꯝ ꯍꯥꯏꯗꯣꯏꯅꯦ ꯑꯦ ꯀꯩꯅꯣ ꯅꯍꯥꯟ ꯂꯤꯁꯤꯡ ꯑꯝ ꯄꯤꯗꯥꯏꯅꯦ ꯁꯔꯞ ꯂꯩꯕ ꯍꯥꯏꯔꯣ ꯁꯔꯞ ꯄꯦꯀꯦꯠꯇꯨ ꯃꯆꯥ ꯃꯆꯥ ꯂꯩꯕ ꯌꯥꯕ ꯅꯠꯇꯦ ꯑꯗꯨꯝ ꯌꯨꯝꯒꯤ ꯁꯨꯅꯕꯅ ꯀꯨꯏꯅ ꯀꯨꯏꯅꯗꯤ ꯃꯤ ꯌꯥꯝꯕꯅꯤꯅ ꯑꯃꯣꯠ ꯑꯀꯥꯏꯁꯨ ꯇꯧꯅꯕꯅꯤꯅ ꯑꯗꯨꯝ ꯀꯦꯜ ꯀꯦꯖꯤ ꯑꯃꯒꯤ ꯑꯅꯤꯒꯤ ꯂꯩꯖꯤꯜꯂꯅꯤ ꯅꯠꯇ꯭ꯔꯥ ꯑꯗꯩ ꯑꯗꯨꯖꯨ ꯊꯤꯗꯣꯏꯅꯤ ꯀꯨꯏꯅ ꯆꯠꯅꯕꯅ ꯑꯃꯨꯛ ꯌꯥꯅꯔꯒ ꯁꯔꯞ ꯈꯔ ꯐꯕ ꯑꯃꯒ ꯈꯔ ꯐꯠꯇꯕ ꯑꯃꯒ ꯂꯩꯔ ꯌꯥꯅꯔꯒ ꯑꯃꯨꯛ ꯁꯨꯗꯣꯏꯅꯤ ꯑꯗꯒꯤ ꯇꯤꯜꯂꯧ ꯆꯅꯝ ꯀꯩꯀꯩ ꯂꯩꯔꯛꯄꯀꯥꯟ ꯂꯨꯄꯥ ꯆꯧꯉꯥ ꯍꯥꯏꯁꯦ ꯀꯩꯁꯨ ꯅꯠꯇꯦꯕ ꯊꯥꯎ ꯑꯃ ꯂꯩꯕꯗ ꯑꯗꯨꯝ ꯂꯣꯏꯔꯛꯄꯅꯦ ꯆꯥꯡ ꯀꯩꯏꯝ ꯂꯩꯗꯔ꯭ꯁꯨ ꯂꯨꯄꯥ ꯆꯧꯉꯥ ꯂꯤꯁꯤꯡꯁꯤꯗꯤ ꯍꯧꯖꯤꯛ ꯀꯩꯁꯨ ꯑꯣꯏꯗ꯭ꯔꯦꯗꯅ ꯑꯦ ꯅꯍꯥꯟꯗ ꯄꯩꯁꯥ ꯄꯤꯒꯤꯗꯥꯏꯅꯦ ꯑꯗꯨꯝ ꯋꯥꯈꯟꯗꯗꯤ ꯑꯗꯨꯝ ꯄꯪꯄꯤ ꯄꯤꯖꯜ ꯂꯦꯡꯗꯅ ꯂꯩꯔꯝꯗꯣꯏ ꯃꯥꯟꯕꯗꯣ ꯃꯣꯏꯅꯗꯤ ꯑꯃꯨꯛ ꯌꯨꯝꯒꯤ ꯃꯀꯨꯞ ꯃꯇꯥꯒꯤ ꯄꯩꯁꯥ ꯅꯨꯡꯁꯥꯗꯣ ꯍꯥꯏꯗꯤ ꯈꯪꯗꯝꯅꯤꯅꯀꯣ ꯗꯨꯃꯥꯢ ꯑꯃꯨꯃꯨꯛ ꯉꯥꯡꯕꯤꯕꯁꯨ ꯌꯥꯎꯕꯗꯁꯨ ꯅꯨꯡꯉꯥꯏꯇꯕ ꯍꯥꯏꯇꯥꯔꯦ
ꯍꯣꯏ ꯑꯗꯨꯗꯣ ꯇꯧꯗꯕꯒꯤꯅꯦꯕꯀꯣ ꯍꯥꯏꯕꯗꯤ ꯑꯗꯨꯝ ꯑꯥ ꯆꯞ ꯃꯥꯟꯅꯩ ꯅꯪ ꯍꯥꯏ ꯊꯕꯛꯇꯣ ꯑꯗꯨꯝ ꯊꯣꯛꯄꯅꯦꯕ ꯍꯧꯖꯤꯛꯇ ꯂꯨꯄꯥ ꯂꯤꯁꯤꯡ ꯑꯝ ꯄꯤꯕ ꯍꯥꯏꯕꯁꯦ ꯏꯃꯨꯡꯒꯤ ꯀꯩꯀꯥ ꯂꯩꯔꯀꯥꯟꯗ ꯀꯩꯁꯨ ꯅꯠꯇꯦꯕ ꯑꯗꯨꯝ ꯏꯁꯝ ꯁꯝꯅ ꯍꯥꯏꯒꯦꯕꯀꯣ ꯑꯈꯣꯏꯒꯤ ꯑꯌꯨꯛꯀꯤ ꯕ꯭ꯔꯦꯛꯐꯥꯁ ꯆꯥꯏꯁꯦ ꯑꯩꯅ ꯉꯁꯥꯏ ꯆꯥꯏꯗꯣ ꯑꯗꯨꯝ ꯂꯨꯄꯥ ꯑꯥ ꯆꯥꯗꯣ ꯀꯩꯀꯥ ꯑꯝ ꯊꯥꯔꯅꯨꯅꯦ ꯑꯆꯥꯄꯣꯠꯇꯣ ꯂꯨꯄꯥ ꯀꯨꯟꯒꯤꯗꯤ ꯑꯣꯏꯅꯦꯕ ꯗꯣꯅꯠꯇꯨ ꯇꯔꯥ ꯑꯣꯏꯅꯤ ꯑꯗꯩ ꯔꯥꯅꯤ ꯀꯦꯛꯇꯨ ꯇꯔꯥꯒꯤ ꯑꯣꯏꯗꯣꯏꯅꯦꯕ ꯑꯗꯣ ꯀꯨꯟꯅꯦꯕ ꯑꯩ ꯏꯊꯟꯗꯅ ꯆꯥꯈꯩꯁꯦ ꯁꯨꯃꯥꯏ ꯇꯧꯗꯅ ꯑꯈꯣꯏ ꯃꯔꯤ ꯂꯩꯕꯁꯤꯗ ꯀꯨꯟ ꯀꯨꯟꯒꯤ ꯆꯥꯏ ꯍꯥꯏꯔꯗꯤ ꯂꯨꯄꯥ ꯆꯥꯝ ꯀꯨꯟ ꯀꯨꯟꯒꯤ ꯑꯈꯣꯏ ꯃꯔꯤꯅ ꯆꯥꯔꯛꯑꯗꯤ ꯀꯌꯥ ꯇꯥꯔꯦ ꯀꯨꯟꯁꯦ ꯃꯔꯤ ꯑꯣꯏꯔꯗꯤ ꯀꯩꯅꯣ ꯇꯥꯔꯗ꯭ꯔꯣ ꯑꯥ ꯐꯣꯔꯇꯤ ꯑꯩꯠꯇꯤ ꯂꯨꯄꯥ ꯆꯥꯝꯃ ꯍꯥꯏꯗꯨ ꯑꯣꯏꯔꯝꯅꯤ ꯑꯗꯨꯗ ꯁꯪꯒꯣꯝ ꯁꯪꯒꯣꯝꯒꯤ ꯌꯥꯎꯗꯣꯏꯅꯤ ꯆꯤꯅꯤꯒꯤ ꯌꯥꯎꯗꯣꯏꯅꯤ ꯆꯥ ꯃꯅꯥ ꯌꯥꯎꯗꯣꯏꯅꯤ ꯀꯣ ꯑꯗꯨ ꯊꯥꯔꯨꯀꯥꯟꯗꯗꯤ ꯑ ꯈꯪꯍꯧꯕ ꯅꯠꯇꯦꯕ ꯑꯗꯨ ꯃꯣꯏ ꯋꯥ ꯈꯟꯗꯕꯨꯗꯤ ꯉꯁꯥꯏꯒꯤ ꯄꯩꯁꯥ ꯄꯤꯔꯤꯕ ꯃꯤꯒꯤ ꯋꯥꯈꯟꯗꯗꯤ ꯂꯤꯁꯤꯡ ꯑꯃꯅꯤ ꯄꯤꯒꯤꯕꯁꯦ ꯍꯥꯏꯗꯣꯏꯅꯦꯕ ꯑꯗꯨꯕꯨ ꯆꯠꯂꯤꯕ ꯁꯤꯖꯤꯟꯅꯒꯔꯤ ꯄꯩꯁꯥꯗꯨꯗꯤ ꯃꯥꯅ ꯄꯤꯔꯤꯕ ꯃꯤꯗꯨꯅ ꯃꯊꯟꯗꯒꯤ ꯈꯛꯇꯪ ꯁꯤꯖꯤꯟꯅꯕꯗꯤ ꯅꯠꯇꯦꯕ ꯏꯃꯨꯡꯗꯨꯒꯤ ꯃꯤ ꯃꯈꯩꯗꯨꯒꯤ ꯄꯨꯜꯂꯞ ꯁꯤꯖꯤꯟꯅꯗꯣꯏꯅꯦꯕ ꯑꯗꯨꯅ ꯌꯥꯝ ꯆꯪꯕꯅꯦꯕ ꯌꯥꯝ ꯌꯥꯝ ꯄꯤꯛꯄ ꯌꯥꯝ ꯊꯥꯖꯗꯅ ꯆꯠꯄ ꯄꯩꯁꯥꯗꯒꯤꯅꯤꯀꯣ ꯑꯩꯅ ꯄꯥꯔꯛꯏꯁꯦ ꯕ꯭ꯔꯦꯛꯐꯥꯁ ꯆꯥꯕꯩ ꯄꯩꯁꯥꯖꯦ ꯀꯩꯁꯨ ꯊꯑꯣꯏꯅ ꯊꯥꯅꯗꯕꯅꯦꯕ ꯍꯣꯏ ꯅꯣꯏꯅꯕꯨꯗꯤ ꯆꯥꯗ꯭ꯔꯝꯅꯤꯅ ꯆꯥꯗꯦ ꯍꯥꯏꯔꯒꯁꯨꯀꯣ ꯆꯥꯕ ꯏꯃꯨꯡꯒꯤꯗꯤ ꯑꯗꯨꯅꯤ ꯍꯥꯏꯕꯅꯤꯗ ꯑꯗꯒꯤ ꯑꯗꯨꯃꯥꯏꯅ ꯑꯗꯨꯝ ꯆꯪꯉꯤꯅꯦꯕ ꯑꯗꯨꯝ ꯅꯣꯡꯃꯗ ꯑꯌꯨꯛ ꯍꯦꯛ ꯅꯣꯡꯉꯥꯟ ꯕ ꯑꯗꯨꯝ ꯆꯥꯝ ꯌꯥꯡꯈꯩ ꯍꯥꯏꯕꯁꯤꯗꯤ ꯀꯩꯁꯨ ꯈꯪꯍꯧꯔꯔꯣꯏꯕꯀꯣ ꯆꯥ ꯆꯥ ꯊꯛꯄ ꯈꯇꯒꯤꯅꯤꯀꯣ ꯍꯥꯏꯁꯤꯁꯦ ꯆꯥꯕ ꯊꯛꯄꯒꯤ ꯑꯝꯇ ꯌꯥꯎꯗꯕꯤꯗ ꯑꯗꯨꯅꯤꯗ ꯑꯗꯨꯃꯥꯏꯅ ꯈꯪꯗꯕꯅꯤꯅ ꯑꯗꯨꯝ ꯍꯦꯛ ꯄꯩꯁꯥ ꯄꯨꯊꯣꯛꯈꯤꯕ ꯃꯤꯗꯨꯅꯗꯤ ꯌꯥꯝꯅ ꯊꯨꯅ ꯆꯠꯈꯤꯕꯗꯨꯅ ꯁ꯭ꯋꯥꯏ ꯃꯥꯡꯕꯗꯧꯅ ꯈꯟꯕ ꯃꯥꯡꯒꯔꯤꯕ ꯐꯝꯗꯣ ꯊꯤꯒꯠꯂꯨꯔꯒꯗꯤ ꯂꯣꯏꯅ ꯂꯩꯗꯤ ꯂꯩꯕꯅꯦꯕꯀꯣ ꯑꯗꯣ ꯑꯗꯨꯃꯥꯏꯅ ꯇꯧꯕꯅꯦ ꯑꯗꯨꯅ ꯍꯣꯏ ꯅꯣꯏ ꯏꯕꯥꯍꯣꯏꯁꯨ ꯑꯗꯨꯝ ꯍꯥꯏꯕꯗꯤ ꯍꯥꯏꯕꯗꯤ ꯄꯩꯁꯥꯗꯣ ꯌꯥꯝꯅ ꯖꯣꯝ ꯖꯣꯝ ꯖꯣꯝ ꯐꯪꯉꯒ ꯈꯣꯠꯂꯒ ꯄꯤꯕ ꯉꯝꯕ ꯑꯣꯏꯕ ꯅꯠꯇꯕꯅꯤꯅ ꯃꯥꯅꯁꯨ ꯍꯦꯛ ꯀꯩꯅꯣ ꯇꯧꯕ ꯄꯤꯕꯗꯨꯗ ꯂꯣꯏꯒꯔꯦꯒ ꯍꯥꯏꯕ ꯑꯗꯨꯗꯁꯨ ꯍꯦꯛ ꯋꯥꯅ ꯁꯨꯔꯒ ꯇꯧꯕꯅꯤꯅ ꯑꯗꯨꯝ ꯍꯥꯏꯕꯗꯤ ꯍꯦꯟꯅ ꯆꯦꯛꯁꯤꯟꯍꯟꯅꯤꯡꯕꯒꯤ ꯍꯥꯏ ꯇꯥꯔꯦꯀꯣ ꯑꯗꯨꯃꯥꯏꯅ ꯑꯗꯨꯝ ꯍꯥꯏꯕ ꯑꯣꯏꯔꯝꯕꯁꯨ ꯌꯥꯏ ꯆꯦꯛꯁꯤꯟꯗꯦ ꯍꯥꯏꯕ ꯅꯠꯇꯕ ꯑꯁꯣꯝꯁꯥꯏꯠꯇꯁꯨ ꯆꯦꯛꯁꯤꯜꯂꯒ ꯀꯨꯞꯁꯤꯜꯂꯒꯗꯤ ꯇꯧꯖꯔꯤꯕ ꯑꯗꯨ ꯑꯣꯏꯔꯒꯁꯨ ꯃꯇꯝꯒꯤ ꯃꯇꯨꯡ ꯃꯇꯨꯡꯏꯟꯅ ꯄꯣꯠ ꯆꯩ ꯃꯃꯜ ꯇꯥꯡꯈꯠꯂꯛꯄ ꯑꯃ ꯑꯃ ꯁꯨꯝ ꯂꯥꯛꯄꯅꯤꯅ ꯌꯥꯔꯛꯇꯕꯗꯀꯣ ꯂꯨꯄꯥ ꯆꯥꯝꯒ ꯍꯥꯏꯖꯦ ꯀꯩꯁꯨ ꯑꯣꯏꯔꯛꯇꯕꯗꯣ ꯍꯥꯟꯅꯗꯤ ꯂꯨꯄꯥ ꯇꯔꯥꯅ ꯂꯣꯏꯅꯃꯛ ꯃꯦꯟꯕ ꯉꯝꯂꯁꯨ ꯑꯗꯨꯃꯥꯏꯅ ꯇꯧꯕ ꯑꯣꯏꯔꯝꯕꯁꯨ ꯌꯥꯏꯌꯦ ꯑꯗꯨꯅ ꯅꯪꯅ ꯉꯝꯃꯒꯗꯤ ꯑꯗꯨꯝ ꯍꯥꯏꯕꯤꯌꯨ ꯅꯣꯏꯃꯍꯣꯏꯗꯁꯨ ꯅꯣꯏꯕꯥꯗꯁꯨ ꯁꯥꯏꯠ ꯑꯅꯤꯃꯛꯇ ꯑꯗꯨꯝ ꯀꯣ ꯈꯤꯇꯪ ꯈꯪꯅꯅꯕ ꯍꯥꯏꯇꯥꯔꯦ ꯄꯥꯎꯗꯨ ꯍꯣꯗꯣꯛ ꯄꯤꯅꯕ ꯍꯥꯏꯇꯥꯔꯦ ꯑꯗꯨꯃꯥꯏꯅ
ꯑꯣ ꯐꯔꯦ ꯐꯔꯦ ꯑꯩ ꯊꯝꯒꯦꯀꯣ ꯅꯪꯁꯨ ꯇꯥꯛꯇꯧ ꯃꯥꯜꯂꯦ
ꯍꯣ ꯍꯣ ꯐꯔꯦ ꯐꯔꯦ